ꯍꯜꯂꯣ ꯇꯥꯕ꯭ꯔꯥ
ꯇꯣꯏ ꯇꯣꯏ
ꯍꯥ ꯍ ꯍ ꯍ ꯍ ꯅꯣꯏ ꯄꯨꯡ ꯀꯌꯥ ꯀꯌꯥꯗ ꯇꯨꯝꯅꯒꯦ
ꯇꯥꯄꯨ ꯍꯜꯂꯣ
ꯇꯥꯏꯌꯦꯅꯦ
ꯑꯩꯁ ꯀꯔꯤꯅꯣꯅꯦ ꯀꯔꯤꯅꯣꯅꯦ ꯅꯣꯏꯒꯤ ꯅꯤꯋꯣꯛꯁꯤꯗꯤ
ꯇꯥꯏꯌꯦ ꯐꯖꯅ ꯇꯥꯏꯌꯦ ꯑꯩꯣꯏꯗꯗꯤ
ꯑꯣ ꯅꯣꯏ ꯍꯧꯖꯤꯛꯀꯤꯗꯨ ꯃꯥꯜꯂꯦꯕ ꯖꯦꯨꯣ
ꯍꯤꯗꯥꯛ ꯄꯤꯖꯗꯕꯒꯤ ꯉꯁꯤ
ꯎꯝ
ꯃꯣꯏꯁꯦ ꯃꯣꯏꯒꯤ ꯊꯕꯛ ꯁꯤ ꯅꯦꯠꯋꯥꯛꯁꯤꯡꯁꯨ ꯃꯣꯏꯒꯤ ꯊꯕꯛ ꯐꯖꯅ ꯇꯧꯗ꯭ꯔꯦꯅꯦ
ꯑꯁ ꯀꯣꯁꯤꯡꯇꯔꯗ ꯀꯔꯤ ꯊꯕꯛ ꯁꯨꯕꯁꯤꯡꯁꯦ ꯑꯃꯨꯛ ꯀꯣꯛꯂꯣꯏ ꯉꯥꯎꯔꯝꯕꯅꯤꯗꯀꯣ ꯍꯟꯛꯁꯦ
ꯑ ꯁ ꯑꯣꯏꯌꯦ
ꯅꯣꯏꯕꯨ ꯇꯨꯝꯗ꯭ꯔꯤꯕꯣꯅꯦ
ꯑꯁ ꯋꯥꯂꯗꯦ ꯑꯩꯈꯣꯏꯗꯤ ꯑ ꯍꯛꯀꯝꯕꯨ ꯆꯠꯂꯛꯑꯦ ꯍꯀꯥꯝ ꯆꯟꯕ ꯍꯧꯔꯦ ꯇꯨꯝꯗꯤ ꯇꯨꯝꯅꯤꯡꯗ꯭ꯔꯦ ꯍꯥꯏꯕꯗꯤ ꯑꯩꯅ ꯉꯁꯥꯏ ꯅꯨꯡꯊꯤꯜ ꯈꯤꯇꯪ ꯇꯨꯝꯕꯀꯣ ꯑꯃꯟꯕꯁꯨ ꯇꯨꯝꯕꯁꯨ ꯌꯥꯗꯦ ꯁꯥꯕ ꯍꯥꯏꯕꯁꯤ ꯌꯧꯅꯤ ꯌꯧꯔꯕꯅꯤ ꯁꯥꯕ ꯍꯥꯏꯁꯤꯗꯤ ꯍꯥꯏꯕꯗꯤ ꯁꯥꯕ ꯍꯥꯏꯁꯦ ꯉꯁꯤꯕꯨꯗꯤ ꯅꯨꯡꯁꯥ ꯐꯖꯅ ꯊꯣꯛꯑꯦꯀꯣ ꯅꯍꯥꯟ ꯃꯃꯥꯡ ꯅꯨꯃꯤꯠ ꯑꯅꯤ ꯑꯗꯨ ꯃꯃꯥꯡꯒꯤꯗꯨꯗꯤ ꯌꯥꯝ ꯅꯨꯡꯁꯥ ꯊꯣꯛꯇ꯭ꯔꯒ ꯑꯗꯨꯝ ꯆꯥꯅꯕꯗꯣ
ꯎꯝ ꯍꯟꯗꯛꯀꯤ ꯈꯨꯁꯥꯁꯤ ꯈꯪꯗ꯭ꯔꯦꯅꯦ
ꯑꯑ
ꯁꯥꯕꯁꯦ ꯏꯪꯗꯤ ꯏꯪꯗꯤꯦꯀꯣ
ꯍꯣꯏ ꯁꯥꯔꯗꯤ ꯏꯪꯗ꯭ꯔꯕꯅꯦ
ꯑꯩꯗꯤ ꯁꯥꯕꯗꯤ ꯏꯪꯒꯦꯔꯥ ꯈꯟꯕꯅꯦꯕ
ꯅꯣꯡꯃ ꯆꯨꯈ꯭ꯔꯕ ꯑꯗꯨꯝ ꯅꯨꯡꯁꯥ ꯊꯣꯛꯥꯎꯇ꯭ꯔꯕꯅꯦ ꯁꯤꯗꯗꯤ ꯅꯣꯡꯃꯝꯈ꯭ꯔꯗꯤꯗꯒꯤ ꯅꯨꯡꯁꯥ ꯊꯣꯛꯇ꯭ꯔꯕꯅꯤ
ꯀꯔꯤꯅꯤ ꯅꯪ
ꯀꯔꯤꯁꯨ ꯅꯪꯅ ꯅꯪꯁꯤ ꯑꯦꯔꯅꯣ ꯁ ꯑꯃꯜ ꯅꯨꯡꯁꯥ ꯃꯝꯔꯤ ꯅꯣꯡ ꯊꯇ꯭ꯔꯤ ꯃ
ꯁꯤꯅ ꯅꯪꯅ ꯁꯥꯔꯗꯤ ꯏꯪꯗ꯭ꯔꯦ ꯍꯥꯏꯕꯗꯨꯗ ꯑꯗꯨꯗ ꯍꯥꯏꯔꯤꯔꯦꯅꯦ ꯁꯥꯔꯗꯤ ꯑꯩꯪꯗꯦꯀꯣ ꯑꯩꯗꯣ
ꯅꯣꯡꯃꯪꯕꯨꯗꯤ ꯅꯨꯡꯁꯥ ꯊꯣꯛꯇ꯭ꯔꯦ ꯑꯗꯨꯗꯤ ꯆꯨꯝꯃꯦꯕ
ꯑꯗꯨꯏꯅꯤꯅꯦ ꯑꯗꯨ ꯁꯥꯔꯦꯗꯤ ꯏꯪꯗ꯭ꯔꯦꯅ ꯁꯥꯏ ꯍꯥꯏꯗꯤ ꯏꯪꯗꯤ ꯏꯪꯗ꯭ꯔꯕꯅꯦꯕ
ꯍꯣꯏ ꯁꯥꯕꯁꯦ ꯏꯪꯗꯤ ꯏꯪꯂꯤꯕꯅꯤ ꯍꯪ꯭ꯔꯦꯅꯦ
ꯇꯨꯝꯅꯔꯨꯅꯦ ꯅꯣꯏ ꯂꯩꯀꯥꯏꯁꯨ ꯀꯔꯤ ꯍꯧꯖꯤꯛꯐꯥꯎ ꯌꯨꯝꯗ ꯂꯩꯔꯒ
ꯑꯩꯈꯣꯏ ꯂꯩꯀꯥꯏꯁꯦ ꯂꯣꯏ ꯇꯨꯝꯅꯈ꯭ꯔꯦ
ꯑꯣ ꯉꯔꯥꯡ ꯈꯛꯇ ꯉꯥꯏꯔꯕ
ꯑꯩꯅꯦ ꯇꯨꯝꯗꯤ ꯇꯨꯝꯅꯩ ꯍꯥꯏꯕ ꯋꯥꯅꯤ ꯃꯥ ꯃꯥꯒꯤ ꯐꯃꯨꯡꯗ ꯆꯤ
ꯊꯕꯛ ꯊꯕꯛ ꯀꯜꯂꯤ‌‌ ꯍꯥꯏꯗꯨꯔ‌ꯣ
ꯊꯕꯛ ꯀꯜꯂꯤ
ꯃꯃꯤꯡ ꯈꯕꯅꯦ ꯍꯧꯖꯤꯛ ꯇꯨꯝꯃꯦ ꯍꯥꯏꯔꯤꯗꯣ ꯃꯤꯠ ꯎꯁꯤꯜꯂꯒ ꯇꯨꯝꯒꯗꯧꯕꯗꯨꯗꯤ ꯍꯣꯔꯦꯟ ꯄꯨꯡ ꯑꯃ ꯑꯅꯤꯗ
ꯎꯝ
ꯍꯧꯖꯤꯛꯁꯤꯅ ꯐꯣꯟ ꯃꯦꯠꯄ
ꯎꯝ ꯍꯧꯖꯤꯛꯁꯤꯅ ꯀꯔꯤ ꯍꯥꯏꯁꯤꯔꯥ ꯐ꯭ꯔꯤ ꯇꯥꯏꯝ
ꯎꯝ
ꯑꯣ ꯎꯝ ꯑꯗꯨꯒꯤ ꯄꯩꯕꯒꯤ ꯈꯪꯗ꯭ꯔꯦꯗ ꯇꯧꯔꯤꯁꯦ ꯄꯨꯟꯁꯤꯁꯦ ꯑꯣꯇꯥ ꯄꯨꯣꯇꯥꯗ ꯆꯜꯂꯒ ꯂꯩꯔꯦꯅꯦꯍ‌ꯦ
ꯀꯔꯤ ꯆꯨꯕꯅ ꯆꯠꯂꯣ
ꯆꯨꯝꯅ ꯆꯠꯂꯣ ꯌꯥꯗ꯭ꯔꯦꯅꯦ
ꯆꯠꯀꯦ ꯍꯥꯏꯔꯗꯤ ꯄꯨꯔꯥ ꯆꯨꯝꯅ ꯆꯠꯀꯗꯧꯕ ꯆꯠꯅꯤꯡꯗꯦ ꯍꯥꯏꯔꯗꯤ ꯄꯨꯔꯥ ꯃꯅꯤꯡꯂꯣꯝꯗ ꯆꯠꯀ ꯀꯗꯧꯕ ꯃꯅꯤꯡ ꯃꯃꯥꯡ ꯃꯅꯤꯡ ꯃꯃꯥꯡ ꯇꯧꯕ ꯌꯥꯗꯦ
ꯑꯁ ꯃꯅꯤꯡ ꯃꯃꯥꯡ ꯃꯅꯤꯡ ꯃꯃꯥꯡꯒꯤ ꯈꯨꯆꯠꯁꯨ
ꯃꯅꯤꯡꯗ ꯆꯠꯄꯁꯨ ꯂꯩꯕꯅꯦ
ꯃꯅꯤꯡꯗ ꯆꯠꯄꯁꯤ ꯑꯐꯕꯅꯤꯀ‌ꯣ
ꯀꯅꯥꯅ ꯍꯥꯏꯕ꯭ꯔꯗꯨ ꯀꯅꯥꯅ ꯍꯥꯏꯒꯦ ꯃꯅꯤꯡꯅ ꯆꯠꯄ ꯐꯩꯌꯦꯅ ꯑ ꯀꯥꯎꯋꯤꯅꯦ ꯉꯁꯥꯏ ꯆꯥꯛ ꯆꯥꯕ ꯀꯥꯟꯗ ꯊꯕꯤ ꯉꯁꯥꯏ ꯊꯕꯤꯔ ꯁꯥꯗ
ꯑꯩꯅꯦ
ꯍꯣꯏ ꯂꯩ ꯂꯩ ꯂꯩ ꯇꯥꯕ꯭ꯔꯥ ꯇꯥꯏꯌ‌‌ꯦꯀꯣ ꯑꯁ ꯑ‌ꯣꯟꯊ‌ꯣꯛꯅ ꯅꯨꯡꯉꯥꯏꯇ꯭ꯔꯦꯗ ꯇꯥꯕ꯭ꯔꯥ ꯇꯥꯕ꯭ꯔꯣ ꯇꯥꯗꯕ꯭ꯔꯣ ꯊꯝꯃꯒꯦꯀꯣ ꯑꯗꯨꯗꯤ ꯅꯪꯀꯣꯟꯁꯨ ꯇꯥꯗꯦ